ꯑꯥ
ꯎꯝ ꯅꯅꯨꯡꯉꯔꯤ ꯀꯣ
ꯎꯝ ꯃꯗꯤ ꯑꯁ ꯃꯃꯤꯡ ꯈꯪꯗꯦꯗ ꯃꯅꯥ ꯑꯃꯅꯦ ꯀꯟꯅ ꯆꯥꯔꯤ
ꯑꯣ ꯍꯥꯎꯕ꯭ꯔꯣ
ꯍꯋꯦ ꯐ
ꯁꯦꯡꯒꯨꯝ
ꯅꯗꯤ ꯆꯥꯛ ꯆꯥꯔꯕꯣ
ꯑꯩ ꯆꯥꯛ ꯆꯥꯗ꯭ꯔꯤ ꯁꯤꯗ ꯀꯟꯅ ꯊꯣꯡꯅꯤꯌꯦ
ꯑꯝ ꯅꯪꯅ ꯑꯗꯨꯝ ꯊꯣꯡꯉꯤꯔꯣ
ꯎ ꯑꯩꯒꯤ ꯅꯨꯄꯤꯅ
ꯎ ꯎ ꯎ ꯎ
ꯑꯩꯒꯤ ꯅꯨꯄꯤꯗꯨ ꯔꯣꯡꯃꯩꯅꯦ
ꯑꯣ
ꯑꯗꯨ ꯃꯥꯁꯨ ꯋꯥꯔꯤ ꯀꯟꯅ ꯁꯥꯔꯤ ꯁꯤꯗ
ꯑꯣ ꯀꯩꯖꯥꯡ ꯊꯣꯡꯅ ꯊꯣꯡꯅ ꯁꯥꯏꯅꯣ
ꯎꯝ ꯃꯥꯏꯔꯤꯡꯒꯥꯥ ꯑꯣꯐꯁꯥ ꯊꯣꯡꯅꯤ
ꯑꯁ ꯍꯥꯎꯕꯅꯤꯅꯦ ꯋꯦꯗꯔꯁꯤꯒ ꯑꯩꯈꯣꯏꯗꯗꯤ ꯁꯤꯗ ꯅꯣꯡ ꯇꯥꯕꯤꯌꯨꯀꯣ
ꯑꯥ ꯀꯗꯥꯏ ꯀꯗꯥꯏ ꯆꯠꯀꯔꯣ ꯉꯁꯤꯗꯤ
ꯉꯁꯤꯗꯤ ꯆꯠꯊꯣꯛꯑꯔꯣꯏ
ꯑꯣ
ꯌꯨꯝꯗ ꯎ ꯄꯣꯊꯥꯔꯒꯦꯅ
ꯈꯨꯜꯗ ꯂꯩꯕ꯭ꯔꯥ ꯁꯤꯇꯤꯗ ꯂꯩꯕ꯭ꯔꯥ ꯇꯥꯎꯟꯗ ꯂꯩꯕ꯭ꯔꯥ
ꯁꯤꯇꯤ
ꯑ ꯑꯣ ꯂꯥꯏꯔꯤꯛ ꯇꯝꯝꯕꯥ ꯂꯩꯕ꯭ꯔꯣ
ꯂꯥꯏꯔꯤꯛ ꯇꯝꯕ ꯂꯣꯏꯔꯦ
ꯌꯨꯝꯨꯝ ꯐꯂꯦ
ꯄꯥꯟꯗ꯭ꯔꯦ
ꯑ ꯆꯍꯤꯗꯤ ꯀꯌꯥ ꯁꯨꯨꯔꯒꯦ
ꯆꯍꯤꯁꯦ ꯅꯨꯄꯤꯒꯤ ꯆꯍꯤꯗꯤ ꯍꯥꯏꯕ ꯌꯥꯗꯦ ꯍꯥꯏꯌꯦꯡꯑꯦ
ꯎꯝ ꯍꯥꯏꯕ ꯌꯥꯗꯦ ꯑꯩꯉꯣꯟꯗꯗꯤ ꯍꯥꯏꯕ ꯌꯥꯏꯗ ꯑꯩꯗꯤ ꯃꯤ ꯅꯨꯄꯤ ꯊꯤꯈ꯭ꯔꯦ ꯑꯩꯗꯤ
ꯎꯝ ꯑꯣꯏꯁꯨꯕꯣ
ꯎꯝ ꯅꯨꯄꯤ ꯅꯨꯄꯤ ꯍꯥꯏꯁꯦ ꯌꯨꯝ ꯊꯨꯅ ꯄꯥꯜꯍꯧꯋ ꯅꯠꯇ꯭ꯔꯗꯤ ꯑꯉꯥꯡ ꯐꯪꯕ ꯌꯥꯝ ꯋꯥꯏ ꯍꯥꯏꯅꯕꯅꯤ
ꯑꯗꯨꯅꯦ ꯍꯧꯖꯤꯛ ꯃꯇꯝꯒꯤ ꯃꯇꯨꯡ ꯏꯟꯅꯁꯨꯀꯣ ꯑꯉꯥꯡ ꯐꯪꯕꯁꯦ ꯑꯉꯥꯡ ꯅꯨꯄꯤꯗꯣ ꯑꯍꯟ ꯑꯣꯏꯒꯦꯔꯥ ꯑꯉꯥꯡ ꯑꯣꯏꯒꯦꯔꯥ ꯍꯧꯖꯤꯛ ꯃꯇꯝꯒꯤ ꯆꯤꯟꯖꯥꯛꯁꯤꯡꯅ ꯍꯥꯏꯁꯤꯔꯥ ꯃꯇꯝꯅ ꯍꯥꯏꯁꯤꯔꯥ ꯑꯣ ꯃꯆꯥ ꯐꯪꯗꯕ ꯃꯌꯥꯝ ꯌꯥꯎꯋꯦꯗ ꯑꯗꯨꯕꯨꯗꯤ
ꯎꯝ ꯈꯔ ꯊꯦꯡꯅ ꯄꯥꯟꯒꯦ ꯍꯥꯏꯔꯗꯤ ꯅꯤꯁꯥꯒꯨꯝꯕ ꯆꯥꯔꯣꯏꯗꯕ ꯁꯦꯡꯅ ꯂꯩꯒꯗꯧꯕ ꯅꯠꯇ꯭ꯔꯗꯤ ꯌꯥꯗꯦ ꯍꯩ ꯑꯩꯈꯣꯏꯗꯤ ꯉꯁꯤ ꯆꯥꯛꯆꯥ ꯇꯧꯔꯒ ꯂꯧꯕꯗ ꯆꯠꯂꯒꯦ ꯈꯟꯕꯅꯦ
ꯑꯥ ꯅꯣꯡ ꯇꯥꯗ꯭ꯔꯦ ꯅꯣꯏꯔꯣꯝꯗ
ꯅꯣꯡꯗꯤ ꯐꯖꯅ ꯇꯥꯏ
ꯑꯣ ꯂꯧ ꯆꯠꯉꯥꯏ ꯑꯗꯨꯝ ꯇꯥꯔꯒ ꯅꯨꯡꯉꯥꯏꯇꯦ
ꯀꯔꯤ ꯁꯤꯗ ꯀꯣꯕꯤ ꯊꯥꯅꯉꯥꯏ ꯂꯩꯕ ꯉꯁꯤ
ꯎꯝ
ꯀꯣꯕꯤ ꯄꯤꯀꯦꯠ ꯃꯉꯥꯒꯨꯝꯕ ꯍꯨꯜꯂꯦ ꯑꯗꯨ ꯊꯥꯅꯉꯥꯏ ꯁꯦꯝꯅꯤ
ꯌꯥꯝ ꯐꯩꯌꯦ ꯑꯗꯨꯝ ꯐꯥꯝ ꯑꯣꯏꯅ ꯌꯥꯝ ꯆꯥꯎꯅ ꯂꯩꯕ꯭ꯔꯥ ꯀꯃꯥꯏꯅ ꯇꯧꯕ꯭ꯔꯥ ꯌꯨꯝ ꯂꯧꯗꯣ
ꯎꯝ ꯑꯩꯈꯣꯏꯅ ꯉꯝꯗꯕꯒꯤ ꯋꯥꯅꯤ ꯂꯝꯗꯤ ꯄꯤꯛ ꯊꯅ ꯂꯩꯌꯦ
ꯑꯣ ꯑꯁ ꯌꯥꯝ ꯐꯩ
ꯎꯝ ꯂꯩꯕꯥꯛꯇꯨ ꯇꯧꯔꯒ ꯑꯃꯨꯛꯀ ꯁꯦꯡꯉꯒ ꯊꯥꯕꯒꯤꯀꯣ
ꯑ ꯑꯗꯨꯅꯦ ꯐꯍꯟꯒꯌꯥꯥꯏꯔꯀꯣ ꯎꯝ
ꯑꯩ ꯏꯊꯕ ꯍꯣꯠꯅꯕꯅꯤꯅ ꯑꯩꯈꯣꯏ ꯅꯨꯄꯤꯁꯨ ꯑꯉꯥꯡ ꯂꯩꯕꯒꯤ ꯃꯥ ꯆꯠꯄ ꯌꯥꯗꯕ꯭ꯔꯥ
ꯑꯣ
ꯑꯩꯈꯣꯏ ꯅꯨꯄꯤ ꯌꯥꯎꯔꯗꯤ ꯑꯩꯁ ꯆꯤꯡ ꯑꯃ ꯎꯒꯅꯤ ꯍꯥꯏꯔꯅꯤ
ꯑꯦ ꯁꯠꯠ ꯑꯉꯥꯡꯗꯣ ꯁꯠ ꯁꯠ ꯇꯥꯎꯍꯟꯈ꯭ꯔꯣ ꯑꯗꯨꯗꯤ ꯅꯨꯄꯤꯗꯨꯒ ꯆꯠꯅꯤꯡꯉꯦ
ꯎꯝ ꯈꯔꯗꯤ ꯆꯥꯎꯔꯦ ꯆꯍꯤ ꯑꯅꯤꯗꯤ ꯐꯥꯈ꯭ꯔꯦ
ꯎꯝ ꯎꯝ
ꯆꯍꯤ ꯆꯍꯤ ꯑꯍꯨꯝ ꯁꯨꯕ ꯀꯥꯟꯗꯗꯤ ꯑꯃꯨꯛꯀ ꯂꯥꯏꯔꯤꯛ ꯇꯝꯕ ꯍꯧꯔꯅꯤ
ꯎꯝ
ꯃꯥꯗꯤ ꯂꯣꯟꯁꯨ ꯉꯥꯎꯈ꯭ꯔꯦꯅꯦ ꯑꯩꯈꯣꯏ ꯂꯣꯟ ꯑꯩꯈꯣꯏ ꯂꯣꯟꯁꯨ ꯉꯥꯡꯕꯤꯕ ꯃꯥꯒꯤ ꯃꯃꯥꯒꯤ ꯂꯣꯟꯁꯨ ꯉꯥꯡꯕꯤꯕ ꯏꯪꯂꯤꯁꯁꯨ ꯉꯥꯡꯕꯤꯕ
ꯑꯣ ꯑꯉꯥꯡꯗꯣ ꯎꯝ
ꯃꯔꯛ ꯃꯔꯛꯇ ꯃꯥ ꯏꯪꯂꯤꯁ ꯂꯣꯟ ꯉꯥꯡꯉꯦ
ꯎꯝ
ꯋꯥꯗꯤ ꯑ ꯈꯔ ꯈꯔꯗꯤ ꯉꯥꯡꯕ ꯍꯧꯦꯕꯀꯣ ꯑꯗꯨꯝ ꯆꯍꯤ ꯑꯅꯤꯒ ꯊꯥ ꯑꯃ ꯁꯨꯔꯦ ꯑꯗꯨ ꯀꯔꯝꯕ ꯂꯣꯟ ꯉꯥꯡꯒꯗ꯭ꯔꯥ ꯈꯪꯗ꯭ꯔꯤ ꯑꯅꯝꯕꯗꯤ ꯏꯪꯂꯤꯁꯇ ꯉꯥꯛꯇ ꯉꯥꯡꯉꯤ ꯑꯩꯒ ꯑꯗꯨꯝ ꯂꯩꯃꯤꯟꯅꯕ
ꯎꯝ ꯃꯃꯥ ꯃꯄꯥ ꯂꯣ ꯍꯥꯏꯕꯁꯤꯗꯤ ꯊꯨꯅ ꯈꯪꯈꯤꯒꯅꯤꯗ ꯑꯗꯨꯕꯨ ꯀꯩꯅꯣꯗꯣ ꯏꯪꯂꯤꯁꯁꯨ ꯑꯗꯨꯝ ꯈꯪꯒꯅꯤꯗ ꯈꯪꯗꯕ ꯌꯥꯗꯕꯅꯤꯅꯀꯣ ꯑꯗꯨꯕꯨ ꯍꯤꯟꯗꯤꯗꯤ ꯇꯝꯃꯣꯏ ꯍꯤꯟꯗꯤꯗꯤ ꯇꯝꯕꯤꯌꯣ ꯍꯥꯏꯗꯤ
ꯑ ꯍꯤꯟꯗꯤꯗꯤ ꯍꯤꯟꯗꯤꯗꯤ ꯊꯣꯏꯅ ꯍꯩꯇꯦ ꯑꯩꯁꯨ ꯑꯗꯨ ꯈꯔ ꯈꯔ ꯈꯇꯅꯦ
ꯑꯩꯈꯣꯏꯁꯨ ꯍꯩꯍꯧꯗꯕꯅꯤꯅꯀꯣ
ꯎꯝ
ꯑꯩꯈꯣꯏ ꯑꯉꯥꯡꯁꯤꯡ ꯏꯅꯥꯎꯅꯨꯄꯤ ꯏꯅꯥꯎꯅꯨꯄꯥ ꯈꯪꯒꯦ ꯑꯗꯨꯝ ꯏꯆꯥ ꯂꯩꯔꯁꯨ ꯑꯗꯨꯝ ꯈꯪꯍꯟꯒꯅꯤ ꯍꯤꯟꯗꯤꯗꯤ
ꯎꯝ ꯍꯤꯟꯗꯤ ꯇꯝꯒꯦ ꯍꯥꯏꯔꯗꯤ ꯑꯦꯞꯁꯇ ꯗꯥꯎꯟꯂꯣꯗ ꯇꯧꯕ ꯂꯦꯟ ꯌꯥꯎꯕꯅꯦ ꯑꯩꯈꯣꯏ ꯑꯗꯨ ꯇꯝꯕꯒꯤ ꯃꯇꯝꯁꯨ ꯁꯪꯗ꯭ꯔꯦ
ꯎꯝ
ꯑ ꯊꯕꯛ ꯑꯃ ꯇꯧꯕꯗꯀꯣ
ꯎꯝ
ꯉꯝꯗ꯭ꯔꯕ ꯂꯧꯒꯤ ꯊꯕꯛ ꯑꯣꯐꯤꯁꯀꯤ ꯊꯕꯛꯁꯨ ꯆꯠꯄꯒꯤ ꯅꯪꯗ꯭ꯔꯦ
ꯑꯗꯨ ꯂꯧ ꯎꯕꯗꯣ ꯌꯥꯝ ꯐꯩꯌꯦ ꯅꯣꯏ ꯑꯗꯨꯒꯨꯝꯕꯗꯣ ꯊꯥꯔꯒ ꯑꯁꯤ ꯌꯣꯟꯅꯤꯡꯉꯥꯏꯒꯨꯝꯕ ꯑꯃꯨꯛꯃꯨꯛ ꯊꯥꯕ꯭ꯔꯥ
ꯎꯝ ꯌꯣꯟꯅꯉꯥꯏ ꯊꯥꯕꯅꯦ ꯐꯗꯤꯒꯣꯝꯒꯨꯝꯕꯀꯣ ꯄꯒꯝ ꯄꯀꯦꯠ ꯃꯔꯤ ꯃꯉꯥ ꯍꯨꯜꯂꯒ ꯑꯗꯨꯝ ꯂꯧ ꯑꯣꯏꯅꯩ ꯌꯣꯟꯕꯁꯨ ꯂꯩꯌꯦ ꯑꯗꯨꯝ ꯑꯩꯈꯣꯏꯅ ꯐꯣꯏꯔꯒ ꯌꯣꯟꯕꯁꯨ ꯂꯩꯌꯦ ꯑꯗꯨꯝ ꯆꯍꯤ ꯑꯃꯗ ꯑꯗꯨꯝ ꯌꯥꯝꯗ꯭ꯔꯕꯗ ꯃꯤ ꯂꯥꯛ ꯑꯅꯤ ꯑꯍꯨꯝ ꯇꯥꯕꯁꯨ ꯌꯥꯎꯋꯤ
ꯎꯝ
ꯑꯩꯈꯣꯏꯗꯤ ꯉꯝꯗꯕ ꯏꯊꯟꯇ ꯑꯣꯏꯕꯒꯤꯀꯣ ꯉꯝꯗꯕꯗꯨ ꯑꯩꯈꯣꯏꯅ ꯇꯥꯟꯂꯕꯗ ꯁꯤꯛꯁꯇꯤ ꯁꯚꯦꯟꯇꯤꯒꯨꯝꯕ ꯈꯛꯇꯅꯤ
ꯑꯂꯨꯐꯥꯎ ꯐꯔꯝ ꯁꯤꯗ ꯂꯧ ꯎꯔꯒ ꯂꯩꯕ ꯁꯤꯅ ꯍꯦꯟꯅ ꯅꯨꯡꯉꯥꯏꯔꯦ ꯍꯥꯏꯗꯤ ꯊꯕꯛ ꯁꯨꯏꯅꯦꯅꯅꯦ ꯆꯠꯂꯤꯕ ꯃꯌꯥꯝ ꯑꯗꯣ ꯑꯁ ꯀꯃꯥꯏ ꯍꯥꯏꯅꯤ ꯎꯝ ꯃꯤ ꯃꯈꯥꯗ ꯇꯧꯕꯅꯤꯗꯅ ꯑꯗꯨꯒꯨꯝꯕ ꯊꯕꯛꯇꯤ ꯎꯝ ꯏꯁꯥꯒꯤ ꯑꯣꯏꯅ ꯑꯗꯨꯃꯥꯏꯅ ꯆꯠꯂꯒ ꯂꯩꯕꯗꯣ ꯏꯁꯥꯏ ꯁꯤꯟꯐꯝ ꯑꯃ ꯈꯪꯉꯒ ꯆꯠꯄꯗꯨꯅ ꯐꯩꯗ
ꯎꯝ
ꯍꯥꯔ ꯌꯥꯎꯗꯕ ꯄꯣꯠꯁꯤꯅꯅꯦ ꯎꯝ
ꯑꯩꯗꯤ ꯗꯕꯜꯗ ꯆꯠꯄꯒꯤ ꯋꯥꯏꯑꯦꯕꯀꯣ
ꯑꯝ
ꯑꯣꯐꯤꯁꯀꯤ ꯊꯕꯛꯁꯨ ꯑꯗꯨꯒ ꯂꯧꯒꯤꯁꯨ ꯂꯧꯁꯨ ꯇꯧꯗꯕ ꯌꯥꯗꯕ ꯆꯥꯅꯉꯥꯏ ꯂꯩꯇꯕ ꯏꯟꯁꯥꯡ ꯅꯥꯄꯤ ꯕꯖꯥꯔꯗ ꯂꯧꯕꯗꯣ ꯌꯥꯝ ꯇꯥꯡꯉꯦꯕꯀꯣ
ꯎꯝ
ꯑꯗꯣ ꯁꯤꯗ ꯊꯥꯈ꯭ꯔꯗꯤ ꯀꯣꯕꯤ ꯍꯪꯒꯥꯝ ꯈꯥꯃꯦꯟꯒꯨꯝꯕ ꯑꯂꯨꯒꯨꯝꯕ ꯂꯣꯏꯅ ꯊꯥꯔꯗꯤ ꯕꯖꯥꯔꯗ ꯗꯤꯄꯦꯟ ꯇꯧꯒꯗꯕꯁꯦ ꯉꯥꯔꯤꯒ ꯊꯨꯝ ꯑꯗꯨ ꯈꯛꯇꯅꯦ ꯑꯇꯩꯃꯣꯔꯣꯛꯀꯨꯝꯕꯁꯦ ꯂꯣꯏꯅ ꯁꯤꯗ ꯊꯥꯕ ꯌꯥꯔꯕ
ꯎꯝ ꯌꯥꯝ ꯐꯩꯌꯦ
ꯅꯣꯏ ꯅꯣꯏ ꯑꯥ ꯅꯣꯏ ꯅꯣꯏꯗꯁꯨ ꯂꯩꯕ ꯅꯠꯇ꯭ꯔꯣ ꯂꯧ ꯍꯧꯖꯤꯛ
ꯑꯩꯈꯣꯏꯗꯤ ꯂꯧ ꯎꯗꯦ
ꯑꯣ ꯆꯤꯡꯂꯕ ꯂꯩꯇꯦ
ꯎꯝ
ꯑꯅꯝꯕꯗꯤ ꯆꯤꯡꯃꯤꯗꯤ ꯆꯤꯡꯂꯧ ꯂꯣꯏꯅ ꯂꯩꯅꯕꯅꯤꯗ
ꯂꯩꯅꯩꯌꯦ ꯑꯩꯒꯤ ꯑꯣꯏꯅꯗꯤ ꯂꯩꯇꯦ
ꯐꯧꯒꯨꯝꯕ ꯐꯧ ꯍꯨꯟꯕ ꯑꯗꯨꯒ ꯑ ꯂꯐꯨ ꯄꯥꯝꯒꯨꯝꯕ ꯑꯦ ꯌꯥꯝ ꯂꯩ ꯌꯥꯝ ꯂꯩꯅꯕꯅꯦꯕ ꯆꯤꯡꯃꯤꯗꯤ
ꯑꯗꯣ ꯍꯥꯏꯕꯋꯥꯅꯤ ꯅꯣꯏꯒꯤ ꯅꯣꯏꯒꯤ ꯖꯥꯠꯁꯦ ꯍꯥꯏꯅ ꯍꯥꯏꯕ ꯇꯥꯔꯦꯀꯣ ꯅꯣꯏ ꯖꯥꯠꯁꯦ ꯌꯥꯝꯅ ꯍꯣꯠꯅꯕ ꯀꯜꯂꯤꯅꯦ ꯑꯩꯈꯣꯏ ꯍꯥꯏꯔꯗꯤ ꯑꯩꯈꯣꯏ ꯎꯝ ꯇ꯭ꯔꯥꯏꯕꯦꯜ ꯑꯃ
ꯅꯞꯇꯨꯊꯥ ꯍꯥꯏꯕꯈꯣꯏꯗꯨꯗꯤ ꯑꯩꯈꯣꯏꯒꯨꯝꯕꯁꯦ ꯃꯇꯟ ꯌꯥꯝ ꯇꯜꯂꯦꯕ ꯌꯥꯗꯦꯕ ꯑꯩꯅ ꯁꯨꯝ ꯌꯦꯡꯕꯅꯦꯀꯣ ꯍꯥꯏꯗꯤ ꯕꯗꯔ ꯍꯣꯏ ꯒꯤ ꯇ꯭ꯔꯥꯏꯞꯁꯤꯅ ꯀꯩ ꯍꯥꯏꯒꯅꯤ ꯑꯃ ꯑꯃꯕꯨ ꯑꯣꯏꯔꯣ ꯍꯣꯠꯅꯕ ꯌꯥꯝ ꯀꯜꯂꯦ ꯏꯃꯥꯟꯅꯕꯤ ꯃꯌꯥꯝꯁꯨ ꯁꯨ ꯂꯩꯌꯦꯕꯀꯣ ꯂꯩꯁꯥꯕꯤ ꯑꯣꯏꯔꯁꯨꯀꯣ ꯍꯣꯠꯅꯕꯗ
ꯑꯥ ꯑꯥ ꯑꯥ ꯎꯝ ꯃꯤ ꯃꯤ ꯃꯈꯥ ꯄꯣꯜꯂꯤꯗ ꯑꯗꯨꯕꯨꯗꯤ ꯍꯣꯠꯅꯕ ꯀꯟꯕ ꯍꯥꯏꯕꯗꯨꯗꯤ ꯑꯩ ꯁꯤ ꯑꯣꯏꯗꯕ ꯌꯥꯗꯦ ꯍꯥꯏꯅ ꯎꯝ
ꯍꯥꯏ ꯋꯥꯅꯤ ꯑꯩꯈꯣꯏ ꯑꯩꯈꯣꯏ ꯖꯥꯠꯁꯦ ꯑꯗꯨꯝ ꯑꯅꯝ ꯌꯥꯝ ꯀꯜꯂꯕꯀꯣ ꯌꯥꯝ ꯇꯟ ꯌꯥꯝ ꯇꯜꯂꯦꯕ
ꯇꯥꯟꯒꯗ ꯅꯪꯗꯤ ꯇꯥꯟꯒꯅꯣꯍꯦ
ꯑꯗꯨꯅꯦ ꯇꯟꯗꯅꯦ ꯀꯟꯅꯗꯤ ꯍꯣꯠꯅꯔꯤꯒꯥꯏ
ꯎꯝ ꯍꯧꯖꯤꯛ ꯄꯤ ꯑꯩꯆ ꯗꯤ ꯇꯝꯕ꯭ꯔꯥ ꯅꯠꯇ꯭ꯔꯒ ꯀꯔꯤ ꯇꯝꯕ꯭ꯔꯣ
ꯑꯩ ꯊꯕꯥꯛ ꯃꯆꯥ ꯑꯃ ꯄꯥꯏꯔꯤ
ꯑꯣꯥ ꯑꯣꯥ ꯌꯥꯝ ꯐꯔꯦꯅ ꯑꯗꯨꯗꯤ ꯑꯥ ꯑꯩꯈꯣꯏꯗꯤ ꯒꯣꯔꯃꯦꯟꯒꯤ ꯖꯣꯕ ꯐꯪꯂꯪꯂꯔꯣꯏ ꯑꯇꯣꯞꯄ ꯑꯣꯏꯅ ꯂꯥꯏꯟꯗ ꯆꯠꯄꯀꯣ
ꯎꯝ
ꯑꯇꯣꯞꯄ ꯑꯣꯐꯤꯁꯀꯤ ꯈꯨꯟ ꯈꯨꯟꯒꯤ ꯑꯣꯐꯤꯁ ꯑꯃ ꯂꯩꯕꯀꯣ
ꯎꯝ ꯎꯝ
ꯑꯗꯨ ꯑꯗꯨꯗ ꯑꯗꯨꯝ ꯄꯥꯏꯌꯦ ꯑꯩꯈꯣꯏꯒꯤ ꯊꯕꯛꯇꯤ ꯄꯥꯔꯃꯤꯅꯦꯟ ꯅꯠꯇꯦꯗ ꯆꯍꯤ ꯑꯍꯨꯝ ꯂꯩꯔꯒ ꯑꯇꯣꯞꯄꯗ ꯆꯠꯄꯁꯨ ꯌꯥꯏ
ꯑꯣ
ꯍꯥꯏꯕ ꯉꯝꯗꯕ
ꯎꯝ
ꯅꯣꯏꯒꯤꯅ ꯁꯤꯦꯟꯐꯝ ꯅꯥꯏꯕꯀꯣ ꯑꯗꯨꯝ ꯄꯥꯔꯃꯤꯅꯦꯟ ꯇꯥꯈ꯭ꯔꯕ ꯅꯠꯇ꯭ꯔꯣ
ꯇꯥꯔꯦ
ꯎ ꯑꯗꯨꯗꯤ ꯐꯥꯏꯅ
ꯑꯗꯨ ꯑꯣꯏꯔꯁꯨ ꯑꯁ ꯃꯤꯒꯤ ꯃꯈꯥꯗ ꯇꯧꯕꯅꯤꯅꯀꯣ ꯑꯁ ꯃꯔꯛ ꯃꯔꯛꯇꯗꯤ ꯌꯥꯝ ꯅꯨꯡꯉꯥꯏꯇꯦ ꯍꯥꯏꯗꯤ ꯏꯁꯥ ꯑꯣꯟ ꯕꯤꯖꯤꯅꯦꯁ ꯍꯥꯏꯕ ꯑꯃ ꯂꯩꯅꯀꯣ ꯑꯗꯨꯗꯨꯅ ꯍꯦꯟꯅ ꯅꯨꯡꯉꯥꯏꯌꯦꯕ ꯍꯧꯖꯤꯛ ꯃꯇꯝꯁꯦ ꯑꯗꯨꯒꯨꯝꯕ ꯃꯤꯅ ꯍꯦꯟꯅ ꯅꯨꯡꯉꯥꯏꯕꯅꯦ
ꯎꯝ
ꯑꯩꯈꯣꯏꯗꯤ ꯃꯤ ꯃꯈꯥ ꯇꯧꯕꯃꯤ ꯆꯠꯇꯕꯁꯨ ꯌꯥꯔꯔꯣꯏ ꯂꯥꯛꯇ꯭ꯔꯗꯤ ꯑꯃꯨꯛ ꯀꯣꯟꯊꯤ ꯑꯃꯨꯛ ꯆꯥꯒꯅꯤ ꯅꯦꯛ꯭ꯂꯦꯛ ꯈꯔ ꯅꯦꯒ꯭ꯂꯤꯖꯦꯟꯁ ꯈꯔ ꯆꯥꯕꯤꯔꯗꯤ ꯎꯝ
ꯒꯣꯔꯃꯦꯟꯒꯤ ꯁꯥꯔꯚꯤꯁ ꯍꯥꯏꯔꯗꯤ ꯂꯣꯏꯅ ꯃꯤ ꯃꯈꯥꯗ ꯂꯣꯏꯅ ꯂꯩꯕꯅꯦ
ꯎꯝ
ꯏꯟꯗꯤꯌꯥꯒꯤ ꯄ꯭ꯔꯥꯏꯝ ꯃꯤꯅꯤꯁꯇꯔ ꯐꯥꯎꯕ ꯃꯤꯒꯤ ꯃꯈꯥ ꯃꯈꯥꯗ ꯂꯩꯔꯤꯕꯔꯤꯅꯤꯅꯦ ꯄ꯭ꯔꯖꯥꯒꯤ ꯃꯈꯥ
ꯑꯗꯨ
ꯑꯗꯨ ꯅꯪ ꯀꯔꯤꯁꯨ ꯊꯋꯥꯏ ꯋꯥꯒꯅꯣ ꯑꯗꯨ ꯑꯗꯨꯝ ꯄ꯭ꯔꯦ ꯇꯧꯔꯒ ꯂꯩꯔꯣ ꯑꯗꯨꯝ ꯍꯝꯕꯜ ꯑꯣꯏꯕ ꯁꯥꯎꯅꯤꯡꯕ ꯀꯌꯥ ꯂꯩꯔꯁꯨ ꯑꯗꯨꯝ ꯎꯝ ꯃꯃꯟ ꯅꯑꯣꯕꯀꯣ ꯃꯤꯕꯨ ꯉꯥꯛꯄꯤꯕ ꯍꯩꯕ ꯑꯗꯨꯒꯨꯝꯕ ꯆꯦꯡꯒꯗꯕꯅꯤ ꯑꯗꯨ ꯅꯠꯇ꯭ꯔꯗꯤ ꯊꯕꯛ ꯉꯝꯃꯣꯏꯕ
ꯑꯥꯎ
ꯁꯥꯎꯔꯒ ꯉꯥꯛꯇ ꯂꯩꯔꯗꯤ ꯅꯪ ꯊꯕꯛ ꯃꯥꯏ ꯄꯥꯛꯄ ꯑꯣꯏꯕ ꯉꯝꯃꯣꯏꯕꯀꯣ ꯃꯤꯅ ꯁ ꯅꯨꯡꯉꯥꯏꯔꯣꯏ ꯃꯤꯅꯁꯨ ꯇꯝꯖꯅꯤꯡꯉꯥꯏ ꯑꯣꯏꯔꯣꯏ ꯋꯥꯔꯁꯨ ꯅꯨꯡꯉꯥꯏꯅ ꯅꯪꯒꯤ ꯒ꯭ꯔꯨꯞ ꯃꯦꯝꯕꯔꯁꯤꯡꯗꯨꯒ ꯑꯗꯨꯝ ꯍꯔꯥꯎ ꯍꯔꯥꯎꯅ ꯂꯩꯕ ꯑꯗꯨꯅꯤ
ꯎꯝ
ꯎꯝ
ꯊꯕꯛ ꯇꯧꯃꯤꯟꯅꯕꯗꯨꯁꯨ ꯀꯣ
ꯎꯝ ꯋꯥꯈꯜ ꯃꯥꯟꯅꯗꯕꯁꯨ ꯌꯥꯝ ꯋꯥꯕꯅꯦ
ꯑꯗꯨꯅꯤ ꯍꯧꯖꯤꯛ ꯃꯇꯝꯗꯤ ꯑꯁ ꯃꯥꯏ ꯃꯥꯏꯒꯤ ꯊꯣꯛꯄ ꯂꯣꯏ ꯇꯧꯅꯕꯅꯤꯅꯀꯣ ꯃꯅꯝꯅꯤꯉꯥꯏꯗꯤ ꯌꯥꯝꯅꯗꯤ ꯋꯥꯏꯑꯦ ꯍꯧꯖꯤꯛ ꯃꯇꯝꯁꯦ
ꯍꯝ
ꯍꯥꯟꯅꯗꯤ ꯁꯤ ꯇꯧꯁꯦ ꯑꯗꯨꯗꯣ ꯂꯩꯗꯅꯀꯣ ꯌꯨꯅꯤꯠ ꯌꯨꯅꯤꯇꯤ ꯍꯥꯏꯁꯤꯔꯦ ꯌꯨꯅꯤꯇꯤꯒꯤ ꯏꯁꯇꯔꯦꯡꯇꯣ ꯍꯧꯖꯤꯛꯇꯤ ꯄꯥꯛꯅ ꯎꯗ꯭ꯔꯦꯕ ꯑꯩ ꯃꯉꯥꯏꯔꯦ ꯍꯥꯏꯕꯒꯨꯝꯕ ꯃꯤ ꯌꯥꯝ ꯈꯔ ꯂꯩꯌꯦꯕ ꯑꯗꯨꯒꯨꯝꯕꯗꯨꯗꯤ
ꯑꯗꯨꯗꯤ ꯅꯣꯏ ꯑꯍꯟꯁꯤꯡꯅ ꯀ꯭ꯔꯌꯦꯠ ꯇꯧꯕꯒꯤ ꯃꯇꯨꯡ ꯏꯟꯅ ꯀ꯭ꯔꯤꯅ
ꯎꯝ
ꯀꯔꯤ ꯄꯨꯔꯛꯀꯦꯔꯥ ꯀꯔꯤ ꯊꯧꯅꯥ ꯍꯥꯞꯄꯤꯒꯦꯔꯥ ꯍꯥꯏꯕꯗꯨ ꯅꯣꯏꯒꯤ ꯕꯣꯁꯀꯤ ꯊꯧꯅꯥ